ꯑꯣ ꯇꯥꯔꯕꯣ ꯎꯝ
ꯀꯩ ꯍꯦꯟꯖꯥꯡ ꯆꯥꯔꯒꯦ ꯅꯪꯕꯣ
ꯁꯧꯒ꯭ꯔꯤ ꯑꯣꯏꯅ ꯊꯣꯡꯉꯦ ꯃꯣꯔꯣꯛ ꯑꯝ ꯃꯦꯠꯂꯦ ꯑꯗꯨꯒ
ꯎꯝ ꯁꯧꯒ꯭ꯔꯤꯅꯦꯅ ꯍꯥꯎꯕꯅꯤꯗ ꯍꯧ ꯍꯧꯖꯤꯛꯇꯤ ꯁꯥꯕꯅꯤꯅ
ꯍꯣꯏ ꯁꯨꯝ ꯊꯥꯎ ꯆꯥꯕꯗꯣ ꯂꯦꯛ ꯊꯣꯛꯄ ꯗꯧ ꯇꯧꯋꯦꯕ
ꯁꯧꯕꯅꯦ ꯑꯩꯈꯣꯏꯁꯨ ꯑꯌꯥꯝꯕꯅ ꯁꯧꯒ꯭ꯔꯤ ꯆꯥꯏ ꯍꯧꯖꯤꯛꯇꯤ ꯍꯦꯟꯖꯥꯡꯗꯣ ꯆꯥꯅꯤꯡꯕ ꯇ ꯂꯩꯇꯦꯕ ꯍꯧꯖꯤꯛꯇꯤ
ꯍꯣꯏ ꯅꯤꯡꯊꯝ ꯊꯥꯗꯅ ꯍꯦꯟꯅ ꯍꯥꯎꯋꯦ ꯗꯨꯅꯤ ꯌꯦꯟꯁꯥꯡꯁꯦ
ꯀꯣ
ꯑꯩ ꯆꯥꯛꯆꯥꯥꯇꯣꯛ ꯑꯥ ꯀꯣꯟ ꯐꯦꯡꯕ ꯂꯣꯏꯔꯦ ꯉꯍꯥꯛꯇꯪ ꯐꯝꯃꯤꯗꯨꯅꯦ ꯄꯨꯡ ꯀꯌꯥ ꯇꯨꯝꯒꯦꯅꯪ ꯍꯥ
ꯀꯣꯟ ꯐꯦꯡ ꯂꯣꯏꯔꯦ ꯍꯥꯏꯕ ꯑꯝ
ꯑꯥ ꯑꯥ ꯂꯣꯏꯔꯦ ꯀꯣꯟ ꯐꯦꯡꯕ
ꯀꯨꯏꯔꯝ ꯀꯨꯏꯔꯣꯏꯗ ꯅꯇꯣꯝꯇꯅꯤꯅ ꯆꯠ ꯆ ꯆꯠ ꯂꯣꯏꯔꯝꯃꯅꯤ
ꯑ ꯀꯨꯏꯗꯦ ꯆꯥꯛꯇꯨꯖꯨ ꯑꯗꯨꯝ ꯀꯨꯀꯔꯗ ꯈꯥꯝꯃꯒ ꯇꯧꯋꯦ
ꯎꯝ ꯅꯣꯏ ꯏꯁꯤꯡꯒꯨꯝꯕꯗꯤ ꯀꯩꯅꯣꯅ ꯅꯣꯏꯅ ꯂꯩꯖꯕ꯭ꯔꯥ ꯅꯠꯇ꯭ꯔꯒꯅ ꯀꯩꯅꯣꯅ ꯄꯤꯕ꯭ꯔꯥ
ꯃꯣꯏ ꯁꯤꯗ ꯄꯤꯌꯦ ꯏꯁꯤꯡꯃꯩ ꯂꯣꯏꯅ ꯄꯤ
ꯎꯝ ꯑꯗꯨꯒ ꯔꯦꯟ ꯐꯤꯅ ꯀꯌꯥ ꯑꯣꯏꯕ
ꯎꯝ ꯑꯩꯒꯤꯗꯣ ꯀꯥ ꯑꯅꯤꯅꯦꯕ
ꯑꯥ
ꯑꯩꯈꯣꯏ ꯏꯕꯣꯛ ꯑꯩꯈꯣꯏ ꯃꯥꯒꯤ ꯃꯅꯥꯎꯄꯤꯒꯤ ꯑꯩꯈꯣꯏ ꯃꯥꯒꯤ ꯃꯃꯥꯒꯤ ꯃꯅꯥꯎꯄꯤ ꯍꯥꯏꯇꯥꯔꯦ ꯑꯩꯒꯤꯁꯨ ꯑꯗꯨꯝ ꯏꯕꯣꯛ ꯊꯣꯛꯑꯦꯗꯅ ꯃꯣꯏꯒꯤ ꯗꯨꯀꯥꯟ ꯐꯝꯃꯦꯕ ꯑꯗꯨꯒꯤ ꯗꯨꯀꯥꯟ ꯐꯝꯕꯒꯤ ꯄꯣꯠ ꯆꯩꯩ ꯀꯀꯩ ꯊꯝꯕꯒꯤ ꯃꯣꯏꯒꯤ ꯀꯥ ꯑꯝꯒ ꯂꯧꯋꯦ ꯑꯩꯒꯤ ꯒꯥ ꯑꯥ ꯑꯗꯨꯗꯤ ꯑꯗꯨꯝ ꯀꯥꯅꯤ ꯗꯣ ꯑꯗꯨꯝ ꯁꯝꯅꯍꯜꯂꯒ ꯂꯧꯕꯤꯗꯨꯅꯦꯕ
ꯑꯥ
ꯑꯗꯨꯃꯥꯏꯅ ꯊꯥꯗ ꯑꯗꯨꯝ ꯑꯍꯨꯝ ꯊꯤꯌꯦ ꯊꯥꯗ
ꯎꯝ ꯑꯗꯨꯗꯤ ꯑꯗꯨꯝ ꯍꯣꯡꯉꯤꯗ
ꯍꯣꯏ ꯑꯗꯨꯝꯗꯤ ꯍꯣꯡꯉꯦ
ꯑꯩꯈꯣꯏ ꯏꯃꯥꯟꯅꯕꯤ ꯉꯥꯏꯍꯥꯛꯃꯨꯛ ꯂꯩꯒꯤꯕ ꯀꯥꯟꯗꯀꯣ ꯂꯨꯄꯥ ꯂꯤꯁꯤꯡ ꯃꯔꯤꯖꯦ ꯂꯧꯋꯦꯕ ꯀꯣ ꯀꯥ ꯑꯝꯇꯪꯅꯤꯀꯣ ꯑꯗꯨꯁꯨ ꯂꯤꯁꯤꯡ ꯃꯩꯕꯨꯕꯨꯗꯤ ꯃꯣꯏꯅ ꯄꯤꯖꯔꯦꯗꯅ ꯑꯗꯨꯒꯅꯦ ꯏꯁꯤꯡꯗꯨꯅ ꯅꯦ ꯃꯣꯏꯅ ꯂꯩꯖꯕ
ꯃꯥ ꯄꯩꯁꯥ ꯀꯌꯥꯕ ꯍꯧꯖꯤꯛꯀꯤꯗ
ꯂꯤꯁꯤꯡ ꯃꯔꯤ
ꯏꯁ ꯌꯥꯝꯃꯦꯍꯦ ꯑꯗꯨꯗꯤ
ꯌꯥꯝꯃꯦ ꯍꯥꯏꯕ ꯑꯗꯨꯅꯦ
ꯑ ꯊꯥꯡꯃꯩꯕꯟꯗ ꯍꯧꯖꯤꯛ ꯑꯗꯨꯝ ꯑꯍꯣꯡꯕ ꯂꯩꯕꯅꯦꯕ ꯇꯠ ꯀꯩꯅꯣ ꯇꯧꯕꯗ ꯂꯤꯁꯤꯡ ꯑꯅꯤ ꯑꯣꯏꯔꯒ ꯑꯗꯨꯝ ꯃꯩ ꯏꯁꯤꯡ ꯄꯤꯕꯤꯗ ꯂꯩꯕꯅꯦꯕ ꯊꯥꯡꯃꯩꯕꯟꯗ
ꯎꯝ ꯃꯣꯏꯗꯨꯗꯤ ꯈꯔ ꯇꯥꯡꯒ꯭ꯔꯦ ꯀꯨꯏꯔꯦꯗ ꯀ꯭ꯂꯥꯁ ꯑꯩꯈꯣꯏꯅ ꯀ꯭ꯂꯥꯁ ꯏꯂꯚꯦꯟ ꯀꯥꯕ ꯀꯥꯟꯗꯅꯦ ꯑꯗꯨꯗ ꯂꯩꯒꯤꯕꯗꯣ
ꯑ
ꯑꯩꯈꯣꯏꯅ ꯑꯃꯨꯛ ꯔꯦꯟ ꯍꯣꯁꯇꯦꯜꯗ ꯂꯩꯕ ꯂꯤꯁꯤꯡ ꯇꯔꯨꯛ ꯇꯔꯨꯛ ꯂꯧꯋꯦ
ꯎꯝ ꯍꯣꯏ ꯍꯣꯁꯇꯦꯜꯒꯤꯕꯨꯗꯤ ꯑꯗꯨꯝ ꯇꯔꯨꯛ ꯇꯔꯨꯛꯀꯤ ꯆꯥꯡ ꯂꯧꯅꯕꯅꯦ
ꯎꯝ ꯑꯁ ꯃꯣꯏꯅ ꯇꯔꯨꯛ ꯂꯧꯔꯖꯨꯅꯦ ꯈꯪꯕ꯭ꯔꯥ ꯍꯦꯟꯖꯥꯡ ꯍꯥꯎ ꯇꯕꯛ ꯌꯥꯝ ꯂꯩꯖꯥꯠꯅꯤ ꯆꯔꯥꯡ ꯆꯔꯥꯡ ꯆꯥꯡ ꯇꯧ ꯑꯩꯈꯣꯏ ꯍꯣꯁꯇꯦꯜꯗꯨꯗ ꯑꯃꯨꯛ ꯌꯥꯝ ꯍꯥꯎꯋꯦ ꯍꯦꯟꯖꯥꯡꯗꯤ ꯑꯗꯨꯒ ꯆꯥꯛꯇꯤ ꯂꯤꯛꯄ ꯆꯥꯛꯁꯤꯅꯅꯦ ꯍꯪꯗꯦ ꯌꯥꯝꯅ ꯌꯥꯝꯅ ꯍꯥꯞꯇꯦꯕꯀꯣ ꯈꯤꯇꯪ ꯈꯤ ꯆꯠꯇꯣꯏꯅꯦ ꯑꯗꯨꯒꯅꯦ ꯍꯦꯟꯖꯥꯡꯅꯤꯅꯅꯦ ꯍꯦꯛꯇ ꯁꯨꯠꯇꯁꯨꯨꯠꯇ ꯍꯥꯎꯕ ꯑꯗꯨ ꯍꯦ ꯍꯦꯟꯖꯥꯡ ꯑꯣꯟꯅꯕꯒ ꯌꯥꯎꯖꯥꯅꯦ
ꯑꯩꯅ ꯑꯃꯨꯛ ꯑꯩꯈꯣꯏ ꯂꯩꯔꯛꯄ ꯕꯣꯔꯗꯤꯡꯗꯣ ꯑꯗꯨꯝ ꯎꯂꯦꯅꯥꯒ ꯑꯩꯒ ꯔꯨꯝꯃꯦꯠ ꯑꯣꯏꯔꯛꯑꯦꯕ ꯑꯗꯨꯅ ꯕꯣꯔꯗꯤꯡꯒꯤꯗꯤ ꯂꯩꯕꯒꯤꯗꯤ ꯌꯥꯝ ꯅꯨꯡꯉꯥꯏ ꯆꯥꯕ ꯊꯛꯄ ꯂꯣꯏꯅ ꯑꯗꯨꯝ
ꯑꯩꯈꯣꯏꯖꯨ ꯑꯗꯨꯝ ꯅꯨꯡꯉꯥꯏꯗ ꯑꯗꯨꯒꯤꯗ ꯍꯣꯁꯇꯦꯜꯗ ꯊꯥ ꯑꯅꯤꯃꯨꯛ ꯉꯛꯇꯪ ꯂꯩꯔꯛꯑꯦ ꯑꯗꯨ ꯃꯉꯥꯏꯔꯦ ꯑꯗꯨꯒ ꯁ꯭ꯀꯨꯜꯒꯤ ꯕꯣꯔꯗꯤꯡꯗ ꯂꯩꯕꯗꯨꯗꯤ ꯑꯗꯨꯝ ꯅꯨꯡꯉꯥꯏꯑꯦ ꯑꯗꯨꯝ ꯌꯥꯝ ꯀꯟꯅ ꯍꯥꯎꯕꯁꯨ ꯑꯣꯏꯗꯦ ꯌꯥꯝ ꯀꯟꯅ ꯍꯥꯎꯇꯕꯁꯨ ꯑꯣꯏꯗꯦ ꯑꯗꯨꯝ ꯃꯌꯥꯏꯗ ꯑꯗꯨꯝ ꯑꯗꯨꯝ ꯈꯪꯗꯦ ꯍꯩꯅꯔꯛꯑꯦꯕ ꯑꯗꯨꯝ ꯆꯥꯔ ꯆꯥꯔꯒ
ꯎꯝ
ꯆꯤꯛꯀꯟꯗꯤ ꯇꯣꯏꯑꯦ ꯑꯗꯨꯗꯨꯒ
ꯑꯩꯈꯣꯏꯒꯤꯅ ꯑꯃꯨꯛ ꯀꯩꯅꯣ ꯇꯧꯋꯦ ꯑꯩꯈꯣꯏ ꯍꯣꯁꯇꯦꯜꯗ ꯑꯩꯈꯣꯏ ꯂꯩꯔꯛꯄꯗ ꯎ ꯋꯦꯅꯁꯗꯦꯗ ꯋꯦꯅꯁꯗꯦꯒ
ꯌꯦꯔꯨꯝ ꯋꯦꯅꯦꯁꯗꯦ ꯌꯦꯔꯨꯝ ꯑꯅꯤꯔꯛ ꯄꯤꯕꯅꯦꯕ ꯑꯩꯈꯣꯏꯗꯣ ꯑꯗꯨꯒ ꯆꯤꯛꯀꯟ ꯆꯤꯛꯀꯟ ꯅꯠꯇ꯭ꯔꯉꯥ ꯁꯇꯔꯗꯦꯗ ꯑꯃꯒ ꯊꯣꯡꯉꯦ ꯑꯗꯨꯃꯥꯏꯅ ꯇꯧꯋꯦ
ꯑꯩꯈꯣꯏꯅꯅꯦ ꯀꯩꯅꯣ ꯇꯧꯋꯦ ꯑ ꯐꯟ ꯃꯟ ꯁꯟꯗꯦꯅꯦ
ꯎꯝ
ꯃꯟꯗꯦꯅꯦ ꯋꯦꯅꯁꯗꯦꯅꯦ ꯆꯤꯛꯀꯟ ꯑ ꯅꯠꯇꯦ ꯅꯠꯇꯦ ꯀꯩꯅꯣ ꯁꯟ ꯐ꯭ꯔꯥꯏꯗꯦꯒꯔ ꯑꯣꯏ ꯃꯥꯜꯂꯦ ꯑꯣ ꯁꯟꯗꯦꯅꯦ ꯋꯦꯠꯅꯁ ꯗꯦꯅꯦ ꯐ꯭ꯔꯥꯏꯗꯦꯅꯦ ꯑꯍꯨꯝꯗꯣ ꯆꯤꯛꯀꯟ ꯄꯤꯔꯅꯤꯗꯅ ꯑꯗꯨ ꯒꯅꯦ ꯆꯤꯛꯀꯟ ꯄꯤ ꯒꯤ ꯅꯨꯃꯤꯠ ꯑ-ꯑꯌꯨꯛꯇ ꯆꯤꯛꯀꯟ ꯄꯤꯈ꯭ꯔꯦ ꯈꯜꯂꯁꯤꯅꯦ ꯅꯨꯃꯤꯗꯥꯡꯗ ꯄꯥꯐꯣꯔꯒ ꯑꯇꯣꯞꯄ ꯍꯦꯟꯖꯥꯡ ꯑꯃꯒ ꯄꯤꯔꯅꯤꯗꯅ ꯑꯗꯨꯒ ꯑꯇꯣꯞ ꯄ ꯌꯦꯟ ꯇꯥꯗꯕ ꯅꯨꯃꯤꯠꯈꯩꯁꯤꯅꯅꯦ ꯌꯦꯔꯨꯝ ꯄꯤꯗꯣꯏꯕ ꯑꯗꯨꯒ ꯑꯇꯣꯞꯄ ꯍꯦꯟꯖꯥꯡꯕꯨꯗꯤ ꯑꯗꯨꯝ ꯄꯤꯕꯀꯣ ꯍꯦꯟꯖꯥꯡꯁꯤꯅꯅꯦ ꯃꯈꯜ ꯑꯅꯤ ꯑꯅꯤ ꯑꯗꯨꯝ ꯇꯧꯋꯦ
ꯍꯣꯏ ꯑꯗꯨꯝ ꯁꯥꯗ ꯗꯤꯁꯀꯤ ꯇꯥꯏ ꯇꯧꯕ
ꯎꯝ ꯍꯋꯥꯏ ꯍꯋꯥꯏ ꯊꯣꯡꯕꯁꯤꯅ ꯅꯦ ꯑꯗꯨꯝ ꯅꯨꯡꯇꯤꯒꯤꯗꯤ ꯍꯋꯥꯏ ꯊꯣꯡꯉꯅꯤꯕ ꯑꯗꯨꯒꯅꯦ ꯆꯥꯅꯤꯡꯕ ꯃꯤꯅ ꯆꯔꯦ ꯆꯥꯅꯤꯡꯗꯕ ꯃꯤꯅ ꯇꯣꯛꯆꯔꯦ ꯑꯗꯨꯝ ꯍꯋꯥꯏ ꯑꯗꯣ ꯑꯌꯥꯝꯕꯅꯅꯦ ꯍꯋꯥꯏꯁꯦ ꯃꯍꯤ ꯑꯣꯏꯅ ꯊꯛꯄꯩ ꯇꯥꯏꯞꯇ ꯑꯣꯏꯅ ꯇꯧꯕꯗꯣ ꯍꯣꯡꯕ꯭ꯔꯥ ꯑꯈꯣꯏ ꯁ꯭ꯀꯨꯟꯒꯤ ꯇꯝꯃꯤꯀꯥꯟꯗ ꯃꯄꯪꯁꯦ ꯀꯩꯁꯨ ꯀꯥꯟꯅꯗꯦꯗ ꯃꯍꯤꯗꯣ ꯑꯣꯏꯅ ꯀꯣꯛꯈꯠꯂꯗꯤ ꯎꯝ ꯑꯗꯨꯒ ꯊꯥꯔꯗꯤ ꯍꯦꯟꯖꯥꯡ ꯑꯍꯨꯝꯃꯨꯛ ꯄꯣꯔꯥ ꯔꯅꯤ
ꯎꯝ ꯑꯗꯒꯤꯅꯦ ꯁꯨꯝ ꯃꯣꯏꯅ ꯍꯋꯥꯏ ꯊꯣꯡꯕꯗ ꯍꯋꯥꯏ ꯉꯥꯛ ꯇ ꯃꯍꯤ ꯉꯥꯛꯇ ꯊꯣꯡꯕꯗꯣ ꯑꯗꯨꯁꯨ ꯑꯃꯨꯛ ꯆꯥꯅꯤꯡꯗꯕꯅꯦꯕ ꯃ ꯄꯪ ꯈꯔ ꯌꯥꯎꯔꯒ ꯃꯍꯤ ꯊꯛꯄꯗꯣ ꯑꯗꯨꯅ ꯑꯃꯨꯛ ꯍꯥꯎꯋꯦ
ꯍꯥꯎꯑꯦ ꯑꯁ ꯑꯗꯨꯒꯅꯦ ꯌꯦꯟ ꯊꯣꯡꯕꯁꯤꯅꯅꯦ ꯍꯪꯉꯕ꯭ꯔꯥ ꯑꯈꯣꯏ ꯃꯤ ꯃꯌꯥꯝ ꯌꯥꯝꯃꯛꯄꯒꯤ ꯑꯃ ꯈꯪꯗꯦ ꯃꯅꯤꯡ ꯇꯥꯔꯗꯤ ꯍꯥꯎ ꯑꯩꯈꯣꯏꯒꯤ ꯁꯣꯝꯒꯤ ꯑꯩꯈꯣꯏ ꯌꯨꯝꯒꯤ ꯊꯣꯡꯕꯅ ꯃꯅꯤꯡ ꯋꯥꯏꯗꯣ ꯈꯣꯠꯂꯒ ꯆꯥꯕꯗ ꯌꯥꯝ ꯍꯥꯎꯋꯤꯗꯅ ꯌꯥꯝꯅ
ꯑ
ꯑꯗꯨꯗꯨꯒ ꯑꯥꯗꯅꯅꯦ ꯃꯅꯤꯡ ꯇꯥꯕꯁꯤ ꯁꯨꯡꯍꯥꯎ ꯍꯥꯎꯖꯕꯤꯅꯦ ꯃꯀꯨꯝ ꯃꯅꯥꯏ ꯑꯣꯏꯅ ꯇꯥꯕꯒꯤ ꯑꯗꯨꯗꯨꯒꯤꯅꯦ ꯃꯍꯤ ꯃꯊꯛ ꯀꯤ ꯃꯍꯤꯗꯣ ꯍꯪꯕ ꯊꯥꯎꯗꯣ ꯑꯗꯨꯗ ꯆꯥꯅꯕ ꯍꯣꯠꯅꯗꯨꯏꯅꯦ ꯃꯤ ꯃꯌꯥꯝꯁꯦ ꯂꯣꯏꯅ
ꯍꯣꯏ ꯍꯣꯏ
ꯍꯌꯦꯡ ꯀꯩꯅꯣ
ꯑꯗꯩ ꯈꯧꯏꯒ ꯕꯣꯔꯗꯤꯡꯗ ꯆꯥꯕꯁꯤ ꯁꯤ ꯄꯨꯡꯍꯥꯎꯗ ꯍꯥꯎꯋꯦ ꯑꯃꯒ ꯑꯃꯒ ꯄꯨꯌꯥꯟ ꯌꯥꯟꯁꯤꯟꯅꯔ ꯆꯥꯕ
ꯑꯁ ꯑꯗꯨꯗꯨꯒ ꯆꯥꯛꯁꯤꯅ ꯃꯠꯂꯒ ꯂꯥꯛ ꯃꯠꯅꯕ ꯍꯣꯠꯅꯕꯗꯖꯨ ꯀꯌꯥꯝ ꯑꯥꯗ ꯆꯥꯅꯤꯡꯗꯕꯒꯤꯀꯣ ꯑꯣꯖꯥꯖꯤꯡꯅ ꯊꯥꯅꯕ ꯍꯣꯠꯅꯗꯣꯏꯅꯦꯕ ꯑꯗꯨꯗꯣ ꯃꯥꯏ ꯐꯤꯅ ꯈꯔ ꯈꯨꯝꯖꯤꯜꯂꯒ ꯂꯥꯛꯀꯅꯤ ꯑꯃꯅ ꯑꯃ ꯇꯧꯔꯛꯀꯅꯤ
ꯎꯝ ꯑꯗꯒꯤ ꯅꯣꯏ ꯁꯨꯝ ꯀꯨꯞꯁꯨ ꯑꯍꯥꯕꯤꯗꯣ
ꯎꯝ
ꯀꯣꯠꯂ ꯆꯥꯔꯛꯇ꯭ꯔꯣ
ꯆꯥꯔꯛꯑꯦ ꯏꯕꯦꯝꯃ ꯀꯩꯅꯣ ꯀꯣꯠꯅꯤꯡꯉꯥꯏ ꯂꯩꯇꯕꯩ
ꯑꯥ ꯑꯈꯣꯏꯁꯨ ꯑꯂꯨꯗꯣ ꯀꯣꯠꯂ ꯆꯥꯔꯛꯑꯦ
ꯑꯩꯈꯣꯏꯁꯨ ꯈꯪꯗꯦꯕꯀꯣ ꯑꯂꯨꯅ ꯀꯣꯠꯂ ꯆꯥꯕ ꯌꯥꯏꯌꯦꯁꯦ ꯑꯉꯥꯡ ꯑꯃ ꯂꯦꯌꯦꯕꯀꯣ ꯃꯥꯅ ꯑꯜꯂꯨꯅ ꯀꯣꯠꯄ ꯀꯣꯕꯤꯁꯦ ꯁꯨꯝ ꯂꯣꯏꯁꯤꯜꯂꯛꯇ꯭ꯔꯕ ꯑꯗꯨꯒ ꯑꯂꯨꯗꯨꯗꯤ ꯑꯃꯨꯛ ꯂꯩꯕ ꯀꯩꯅꯣ ꯇꯧꯕꯒꯤ ꯖꯥꯡꯁꯦ ꯂꯣꯟꯅ ꯊꯣꯡꯅ ꯊꯣꯡꯕꯒꯤ ꯑꯂꯨ ꯂꯩꯕ ꯑꯗꯨ ꯃꯅ ꯑꯥꯂꯨꯅ ꯀꯣꯠꯂ ꯆꯥꯕ ꯌꯥꯕꯅꯦ ꯑꯂꯨ ꯀꯣꯠꯁꯦꯅꯅꯦ ꯍꯪꯅ ꯇꯧꯔ ꯀꯣꯠꯂꯦ ꯑꯗꯩ ꯑꯂꯨꯅ ꯀꯣꯠꯄ ꯍꯩꯅꯒ꯭ꯔꯦ ꯏꯕꯦꯝꯃ ꯍꯥꯎꯕꯨ ꯍꯥꯎꯋꯦ
ꯍꯥꯎꯏ ꯑꯂꯨꯅ ꯀꯣꯠꯄ ꯂꯩꯇꯝꯅꯤꯅ ꯍꯦꯛꯇ ꯍꯥꯎꯋꯦ ꯈꯪꯗꯦ
ꯎꯝ
ꯑꯗꯩ ꯁꯨꯝ ꯑꯥ ꯀꯩꯅꯣ ꯇꯧꯕꯗꯣ ꯍꯥꯏꯗꯤ ꯕꯣꯔꯤꯒꯤ ꯁꯤꯡꯖꯨꯒ ꯆꯥꯔꯛꯇ꯭ꯔꯣ
ꯆꯥꯏꯌꯦ ꯑꯗꯨ ꯕꯣꯔꯤ ꯁꯤꯡꯖꯨꯗꯤ ꯌꯥꯝ ꯊꯤ ꯍꯥꯎꯋꯦꯍꯦ ꯑꯗꯨꯝ ꯁꯨꯔꯦ ꯆꯥꯗ꯭ꯔꯦ ꯌꯨꯝꯗꯒ
ꯑꯩꯈꯣꯏꯒꯤ ꯀꯩꯅꯣ ꯕꯣꯔꯥ ꯕꯣꯔꯤ ꯕꯣꯔꯥ ꯑꯃ ꯂꯩꯔ ꯊꯝꯕ ꯑꯩꯈꯣꯏꯗꯤ ꯀꯤꯠꯆꯟꯗꯣ ꯑꯗꯨꯝ ꯑꯗꯨꯝ ꯁꯣ ꯂꯣꯟꯕ ꯈꯣꯠꯄ ꯇꯧꯗꯦꯕ ꯑꯗ ꯕꯣꯔꯥ ꯑꯃ ꯂꯩꯔꯒ ꯊꯝꯕ ꯃꯤꯁꯅ ꯀꯥꯡꯍꯧꯗꯣ ꯑꯃꯨꯛꯇꯪꯗꯤ ꯉꯧꯒ꯭ꯔꯕ ꯑꯩꯈꯣꯏ ꯕꯣꯔꯤ ꯀꯥꯡꯍꯧ ꯑꯗꯨꯒ ꯅꯨꯃꯤꯗꯥꯡꯗ ꯑꯃꯃꯨꯛ ꯆꯪꯉꯒ ꯈꯔ ꯂꯧꯊꯣꯛꯑꯒ ꯔꯨꯝ ꯔꯨꯝꯒꯤ ꯆꯪꯉ ꯆꯪꯉ ꯂꯧꯊꯣꯛ ꯂꯧꯊꯣꯛꯑꯒ ꯁꯨꯝ ꯁꯨꯔꯥ ꯁꯨꯔꯥ ꯆꯥꯕꯗꯣ ꯑꯗ ꯕꯣꯔꯤꯗꯣ ꯃꯤꯁꯅ ꯑꯃꯨꯛ ꯅꯦꯛꯁ ꯋꯤꯛꯀꯤꯗ ꯑꯃꯨꯛ ꯀꯥꯡꯍꯧ ꯉꯧꯒꯦꯅ ꯌꯦꯡꯕ ꯕꯣꯔꯤꯁꯤꯗꯤ ꯀꯅꯥ
ꯑꯗꯨꯝ ꯃꯦꯁꯇꯒꯤꯅꯦ ꯑꯗꯨꯝ ꯍꯨꯔꯥꯟ ꯍꯨꯔꯥꯟ ꯆꯥꯅꯕꯅꯦꯕ ꯑꯧ ꯑꯩꯈꯣꯏꯁꯨꯅꯦ ꯍꯪꯉꯕ꯭ꯔꯥ ꯃꯦꯁ ꯆꯠꯂꯅꯤꯀꯣ ꯑꯗꯨꯒ ꯑꯪꯀꯜꯈꯩꯗꯣ ꯂꯩꯔꯤꯕ ꯑꯪꯀꯜꯈꯩꯗꯣ ꯊꯤ ꯋꯥꯔꯤ ꯁꯥꯟꯅ ꯁꯨꯝ ꯗꯨꯏꯅꯦꯕ ꯑꯗꯨꯒꯅꯦ ꯑꯪꯀꯜ ꯁꯤ ꯄꯨꯔꯒꯦ ꯍꯥꯏꯔ ꯑꯗꯨꯝ ꯂꯥꯛ ꯀꯅꯤꯕ
ꯍꯤ ꯍꯤ
ꯅꯣꯏ ꯑꯃꯨꯛ ꯂꯥꯛꯑꯕ ꯇꯧꯔꯛꯇꯣꯏꯅꯦ ꯃꯣꯏꯅ
ꯁꯨꯝ ꯍꯥꯏꯁ꯭ꯀꯨꯜꯒ ꯍꯥꯏꯗꯤ ꯀ꯭ꯂꯥꯁ ꯇꯦꯟ ꯑꯦꯂꯚꯦꯟ ꯇꯨꯋꯦꯜꯞꯁꯤꯅ ꯍꯦꯜꯂꯤꯗ ꯅꯨꯡꯉꯥꯏꯕꯁꯦ
ꯎꯝ ꯑꯥ ꯈꯪꯗꯦ ꯃꯤ ꯏꯃꯥꯟꯅꯕꯤ ꯀꯩꯀꯥ ꯄꯨꯟꯕꯗꯨꯁꯨ ꯀꯣ ꯑꯗꯨꯅ ꯈꯪꯗꯦ ꯅꯨꯡꯉꯥꯏ
ꯍꯥꯏꯗꯤ ꯀꯣꯂꯦꯖ ꯌꯧꯔꯛꯄꯅꯤꯅ ꯃꯥꯥꯏ ꯃꯥꯒꯤ ꯆꯠꯅꯈꯤꯕꯁꯤꯗꯅꯦꯀꯣ
ꯍꯣꯏ ꯃꯥꯏ ꯃꯥꯏ ꯊꯣꯛꯄ ꯑꯗꯨꯝ ꯂꯩꯅꯒꯤꯕꯒꯤ ꯀꯩꯁꯨ ꯈꯪꯗꯦ ꯑꯄꯨꯟꯕ ꯈꯔ ꯈꯔ ꯀ꯭ꯂꯣꯁ ꯆꯣꯏꯅ ꯈꯔ ꯄꯨꯟꯕ ꯋꯥꯅꯦ ꯑꯌꯥꯝꯕꯅ ꯄꯨꯟꯅꯗꯦꯗꯅ
ꯄꯨꯟꯅꯗꯦ ꯑꯗꯨꯝ ꯑꯗꯨꯝ ꯍꯥꯏ ꯁ꯭ꯀꯨꯜꯗ ꯄꯨꯜꯂꯛꯄꯗꯨꯁꯨ ꯑꯗꯒꯤ ꯀꯩꯒꯨꯝꯕ ꯇꯝꯃꯤꯟꯅꯍꯧꯗ꯭ꯔ ꯇꯥꯔꯗ ꯑꯗꯨꯝ ꯂꯥꯞ ꯈꯅꯕꯩ ꯃꯑꯣꯡꯗ ꯂꯩꯌꯦꯕ
ꯎꯝ ꯍꯥꯏ ꯁ꯭ꯀꯨꯜꯅ ꯍꯦꯜꯂꯤꯗ ꯅꯨ
ꯍꯦꯜꯂꯦ ꯅꯨꯡꯉꯥꯏꯕ ꯍꯥꯏ ꯁ꯭ꯀꯨꯜꯅ
ꯕꯣꯔꯗꯤꯡꯗꯁꯨ ꯂꯩꯔꯛꯄꯒꯤ ꯀꯩ ꯍꯥꯏꯅꯤ ꯈꯪꯗꯦ ꯑꯗꯨꯝ ꯆꯥꯔꯦ ꯊꯛꯑꯦ ꯇꯨꯝꯃꯦ ꯑꯗꯨꯝ ꯑꯗꯨꯝ ꯂꯩꯃꯤꯟꯅꯔꯛꯄꯒꯤꯅꯦ
ꯎꯝ
ꯑꯗꯨꯅ ꯈꯪꯗꯦ ꯅꯨꯡꯉꯥꯏ ꯃꯣꯏ ꯄꯨꯟꯕꯁꯦ ꯑꯁ ꯅꯨꯡꯉꯥꯏꯕ ꯈꯪꯗꯦꯗ ꯌꯥꯝ ꯅꯨꯡꯉꯥꯏ ꯍꯦꯟꯖꯥꯡ ꯂꯣꯟꯅ ꯊꯣꯡꯉꯥ ꯆꯥꯕ ꯍꯦꯟꯖꯥꯡ ꯂꯣꯟꯅ ꯊꯣꯡꯉ ꯆꯥꯏ ꯀꯥꯟꯗ ꯐ꯭ꯂꯣꯔ ꯄꯣꯛꯈꯥꯏꯔꯛꯇꯅ ꯏꯕꯦꯝꯃ ꯍꯦꯟꯖꯥꯡꯗꯣ ꯍꯩꯗꯣꯛꯏꯅꯤ
ꯑꯥ ꯑꯩꯈꯣꯏꯅ ꯑꯃꯨꯛ ꯑꯦꯟꯁꯥꯡꯗꯤ ꯊꯣꯡꯉꯛꯇꯦ ꯃꯦꯒꯤ ꯂꯣꯟ ꯂꯣꯟꯅ ꯍꯧꯔꯒ ꯆꯥꯔꯛꯑ ꯌꯥꯝ
ꯃꯦꯒꯤꯁꯨ ꯊꯣꯡꯉꯦꯕ ꯀꯣ ꯁꯨꯃꯥꯏ ꯇꯧꯕ ꯅꯣꯡꯃꯖꯤꯅꯅꯦ ꯍꯧꯏꯁꯦ ꯑꯩꯈꯣꯏꯅ ꯀ꯭ꯂꯥꯁ ꯅꯥꯏꯟ ꯀꯥꯏꯀꯥꯟꯗ ꯏꯂꯕꯦꯟ ꯀꯥꯕ ꯁꯤꯅꯤꯌꯔ ꯒꯩꯒ ꯑꯩꯈꯣꯏꯒꯁꯦ ꯄꯨꯟꯕ ꯍꯥꯏꯇꯥꯔꯦ ꯑꯩꯈꯣꯏ ꯈꯔ ꯈꯛ ꯑꯥ ꯑꯁꯣꯝꯒꯤ ꯍꯥꯎꯁ ꯁꯦꯅꯤꯌꯔ ꯍꯥꯎꯁꯇ ꯂꯩꯕ ꯆꯟꯗꯕꯒꯤ ꯑꯩꯈꯣꯏꯗ ꯖꯨꯅꯤꯌꯔ ꯍꯥꯎꯁꯇ ꯈꯔ ꯀꯥ ꯑꯃꯗ ꯑꯩꯈꯣꯏ ꯈꯔ ꯂꯩꯕ ꯍꯥꯏꯇꯥꯔꯦ ꯑꯩꯈꯣꯏ ꯇꯥ ꯆꯥ ꯃꯔꯤꯃꯨꯛ ꯂꯩꯕꯅꯤꯕ ꯑꯗꯨꯗ ꯑꯥ ꯆꯩ ꯂꯣꯏꯔꯝꯗꯥꯏꯒꯤ ꯊꯣꯡꯉ ꯆꯥꯔꯁꯦꯅ ꯍꯥꯏꯕ ꯁꯨꯇꯤ ꯆꯠꯅꯔꯝꯗꯥꯏꯒꯤ ꯑꯗꯣ ꯃꯣꯏꯅꯅꯦ ꯍꯪꯉꯕ꯭ꯔꯥ ꯃꯤꯠꯅ ꯍꯦꯛ ꯀꯔꯥꯝꯗꯅ ꯃꯣꯏ ꯁꯦꯅꯤꯌꯥꯔꯈꯩꯁꯤꯅ ꯍꯦꯛꯇ ꯌꯦꯡꯁꯦ ꯇꯞꯇꯥꯏ ꯂꯩꯁꯤꯜꯂꯨꯔꯕ
ꯎꯝ
ꯑꯗꯨꯗꯨꯒꯅꯦ ꯈꯪꯕꯔ ꯑꯅꯤꯔꯛ ꯊꯣꯛꯅ ꯊꯣꯡꯅꯗ꯭ꯔꯗꯤ ꯆꯜꯂꯔꯣꯏꯗꯕ ꯄꯣꯠꯇꯣ ꯑꯗꯨꯒꯤ ꯍꯣꯡ ꯃꯈꯥꯗꯅ ꯑꯣꯖꯥꯅꯤꯀꯣ ꯇꯨꯝꯃꯤꯁꯦ
ꯎꯝ
ꯃ ꯃꯊꯛꯇ ꯊꯣꯡꯉꯦ ꯀꯩꯅꯣꯗꯨꯗ ꯑꯗꯨꯗꯨꯒꯅꯦ ꯑꯍꯥꯟꯕ ꯊꯣꯡꯕꯗꯨꯗꯤ ꯀꯩꯝ ꯇꯧꯗ꯭ꯔꯦ ꯑꯅꯤꯔꯛ ꯁꯨꯕ ꯊꯣꯡꯕꯗꯨꯗꯅꯦ ꯈꯪꯕ꯭ꯔꯥ ꯁꯨꯝ ꯑꯗꯨ ꯃꯐꯝꯗꯣ ꯍꯥꯟꯅꯗꯒꯤꯁꯨ ꯈꯔ ꯈꯔ ꯊꯣꯡꯅꯔꯛꯄꯒꯤ ꯁꯥꯒꯠꯄ ꯍꯦꯟꯃꯠꯂꯛꯄꯗꯣ ꯑꯅꯤꯔꯛꯀ ꯊꯣꯡꯉꯛꯄ ꯂꯣꯏꯔꯝꯗꯥꯏꯗꯨꯗꯅꯦ ꯈꯪꯕ꯭ꯔꯥ ꯐ꯭ꯂꯣꯔꯗꯣ ꯄꯣꯛꯈꯥꯏꯔꯛꯑꯦ
ꯑ
ꯄꯣꯛꯈꯥꯏꯔꯛꯑꯦ ꯈꯪꯕ꯭ꯔꯥ ꯍꯦꯟꯖꯥꯡꯗꯣ ꯂꯣꯏ ꯆꯥꯏꯔ ꯑꯗꯨꯅ
ꯎꯍꯨꯝ
ꯑꯗꯨꯗꯨꯒ ꯈꯔ ꯂꯧꯈꯠꯄ ꯌꯥꯕ ꯈꯔ ꯂꯧꯈꯠꯂꯦ ꯑ ꯈꯔ ꯂꯣꯏꯅꯃꯛꯇꯤ ꯇꯪꯈꯥꯏ ꯑꯃ ꯍꯥꯏꯗꯣꯛꯈ꯭ꯔꯦꯕꯀꯣ ꯑꯗꯨꯒ ꯀꯂꯦꯖꯒꯨꯝꯕ ꯈꯔ ꯂꯧꯈꯠꯄ ꯌꯥꯕꯒꯨꯝꯕ ꯈꯔꯗꯨ ꯂꯧꯈꯠꯂꯦ ꯑꯗꯨꯗꯨꯒ ꯊꯣꯡ ꯑꯃꯨꯛꯀ ꯇꯧꯔꯦ ꯂꯣꯏꯁꯤ ꯂꯣꯏꯁꯤꯟ꯭ꯔꯦ ꯑꯗꯨꯗꯨ ꯇꯥ ꯏꯕꯦꯝꯃ ꯑꯆꯥ ꯑꯗꯨꯐꯧꯗꯅꯦ ꯐꯅꯌꯥꯝ ꯂꯦꯝꯃꯤ ꯈꯪꯕ꯭ꯔꯥ ꯃꯣꯏꯅ ꯃꯤꯠꯅ ꯀꯔꯥꯝꯗꯅ ꯃꯌꯥꯝ ꯂꯩꯁꯜꯂꯨꯗꯅ ꯑꯗꯨꯗꯅꯦ ꯑꯩꯈꯣꯏꯗꯣ ꯀꯩꯃ ꯈꯪꯖꯗꯕꯒꯤ ꯍꯥꯏꯗꯤ ꯑꯉꯥꯡꯁꯨ ꯑꯣꯏꯕꯒꯤ ꯃꯣꯏꯅ ꯂꯣꯏꯅ ꯁꯤꯜꯂꯦꯕ ꯑꯩꯈꯣꯏꯅ ꯃꯣꯏ ꯃꯇꯦꯡ ꯄꯥꯡꯕꯤꯕ
ꯍꯣꯏ ꯑꯩ ꯑꯃꯨꯛ ꯇꯧꯔꯛꯀꯦ ꯀꯩꯅꯣ ꯐꯥꯔꯦ
ꯍꯣꯏ ꯍꯣꯏ ꯍꯣꯏ
ꯎꯝ
ꯎꯝ